ꯇꯥꯔꯕꯣ?
ꯑꯣ ꯇꯥꯔꯦ꯫ ꯀꯩꯗꯧꯔꯤꯅꯣ?
ꯅꯪ ꯅꯪ ꯅꯍꯥꯟꯈꯩ ꯀꯥꯏ ꯂꯣꯠꯂꯨꯏꯅꯣ?
ꯑꯩ ꯅꯍꯥꯟ ꯀꯩ ꯑꯥ, ꯀꯗꯥꯏꯗꯣ ꯑꯃꯥ ꯂꯣꯠꯂꯨꯂꯦ꯫
ꯏꯁ ꯆꯥꯛ ꯆꯥꯔꯕꯣ?
ꯉꯁꯥꯏꯅ ꯆꯥꯔꯃꯨꯛ꯫ ꯗꯥꯏꯖꯦꯁꯟ ꯂꯣꯏꯔ ꯂꯣꯏꯈ꯭ꯔꯦ ꯑꯃꯨꯛ ꯂꯥꯝꯃꯛꯑꯦꯅꯦꯍꯦ꯫
ꯀꯩ ꯍꯦꯟꯁꯥꯡ ꯆꯥꯕ?
ꯑꯩꯈꯣꯏ ꯉꯁꯤ ꯎꯝ ꯍꯋꯥꯏꯅꯦ ꯌꯦꯔꯨꯝ ꯑꯃꯥꯅꯦ꯫ ꯅꯪꯗꯤ?
ꯑꯩꯗꯤ ꯈꯣꯡꯗ꯭ꯔꯨꯝ ꯆꯥꯏ ꯫ꯈꯣꯡꯗ꯭ꯔꯨꯝ ꯈꯪꯕ ꯅꯠꯇ꯭ꯔꯣ?
ꯎꯝ
ꯀꯩꯗꯧꯔꯝꯃꯤꯅꯣ?
ꯑꯩ ꯍꯧꯖꯤꯛ ꯐꯣꯟ ꯌꯦꯡꯉꯒ ꯍꯤꯞꯄꯤ꯫
ꯋꯥꯔꯤ ꯁꯥꯅꯗꯕ ꯀꯨꯏꯕꯗ ꯀꯥꯎꯒ꯭ꯔꯦꯗ ꯅꯪꯒꯤ ꯋꯥꯔꯤ꯫
ꯍꯥꯥ
ꯏꯕꯥꯅꯤ ꯍꯥꯟꯅ ꯋꯥꯔꯤ ꯁꯥꯅꯒ꯭ꯔꯦꯀꯣ?
ꯎꯝ
ꯑꯗꯨ ꯀꯥꯎꯒ꯭ꯔꯦꯕ ꯅꯪꯒꯤ꯫ ꯅꯪꯒꯤ ꯋꯥꯔꯤꯗꯣ ꯅꯪ ꯀꯨꯏꯃꯟ ꯂꯣꯠꯈꯤꯗꯥꯅ꯫
ꯑꯥ ꯑꯩꯖꯨ ꯃꯇꯝ ꯈꯔ ꯂꯣꯠꯀꯦꯅ ꯇꯧꯕꯅꯤꯗ꯫
ꯎꯝ ꯀꯥꯎꯊꯣꯛꯈ꯭ꯔꯦ ꯃꯀꯣꯛꯇꯩ ꯍꯧꯔꯣ ꯅꯪꯒꯤ ꯋꯥꯔꯤ꯫
ꯑꯁ ꯅꯠꯇꯦꯗꯥ꯫ ꯍꯥꯏꯗꯤ ꯅꯍꯥꯟꯒꯤ ꯅꯍꯥꯟꯈꯩꯗꯤ ꯀꯩꯅꯣ ꯑꯗꯨ ꯑꯗꯥ ꯄ꯭ꯔꯣꯕ꯭ꯂꯦꯝ ꯂꯩꯌꯦ꯫ ꯈꯣꯠꯂꯦ ꯇꯧꯕꯗꯨꯗ ꯑꯩꯁꯨ ꯕꯤꯠ ꯌꯥꯎꯔꯛꯇ꯭ꯔꯥꯕ꯫ ꯑꯗꯨꯗ ꯑꯩꯁꯨ ꯑꯁ ꯇꯟꯗꯅ ꯇꯣ ꯇꯣꯛꯑꯒꯦ ꯅ ꯂꯩꯔꯝꯕꯅꯦꯕ ꯑꯗꯨꯗ, ꯉꯔꯥꯡ ꯅꯍꯥꯟꯗꯒꯤ ꯀꯩꯅꯣꯃꯨꯛ ꯇꯧꯔꯨꯕ ꯇꯧꯕꯗꯒꯤ, ꯂꯣꯠꯄ ꯃꯐꯝꯗꯩ ꯊꯣꯛꯂꯛꯏꯅꯤ ꯀꯩꯅꯣ꯫
ꯅꯪ ꯌꯨꯝ ꯂꯩꯔꯣ ꯅꯪ ꯒꯤ ꯀꯩꯅꯣ ꯅꯪ ꯈꯣꯟꯖꯦꯜꯖꯦ ꯀꯩꯅꯣꯝ ꯇꯧꯋꯤꯗ ꯍꯥꯟꯅꯒ ꯃꯥꯟꯅꯗꯦꯗ꯫
ꯀꯃꯥꯏꯅ ꯃꯥꯟꯅꯇꯕꯅꯣ꯫
ꯎꯝ ꯃꯤ ꯇꯣꯉꯥꯟꯕ ꯖꯥꯠꯂ ꯁꯤꯅꯤ
ꯑꯪ ꯂꯣꯛ ꯇꯧꯕꯒꯤ ꯑꯣꯏꯔꯝꯒꯅꯤꯗ
ꯎꯝ ꯅꯪ ꯅꯠꯇ꯭ꯔꯣ ꯅꯪꯗꯤ ꯕ꯭ꯔꯗꯔ ꯑꯃꯒ ꯂꯩꯃꯤꯟꯅꯩ ꯍꯥꯏꯕꯗꯣ
ꯃꯥꯅꯦ ꯃꯥꯅꯦ
ꯑꯣ ꯅꯪꯒꯤ ꯕ꯭ꯔꯗꯔ ꯀ꯭ꯂꯥꯁ ꯇꯦꯟ ꯀꯥꯕ ꯑꯃ ꯂꯩꯕꯗꯣ ꯎꯝ
ꯅꯡ ꯑꯁ ꯅꯪꯗꯤ ꯌ ꯅꯪꯗꯤ ꯕ꯭ꯔꯦꯟꯒꯥꯁꯦ ꯌꯥꯝ ꯐꯕꯩ ꯃꯑꯣꯡꯅꯤꯅꯦ ꯑꯩꯅ ꯍꯥꯏꯈꯤꯕ ꯋꯥꯒꯗꯣ ꯅꯤꯁꯤꯡꯉꯤ ꯖꯥꯠꯅꯤꯅꯦ ꯑꯩꯗꯤ ꯂꯣꯏ ꯀꯥꯎꯒꯔ꯭ꯦꯗꯥ
ꯈꯡꯉꯝꯃꯔꯣꯏꯅꯦ ꯑꯩ ꯑꯩꯗꯤ
ꯍꯥꯏꯗꯤ ꯑꯃꯃꯨꯛ ꯇꯧ ꯑꯃꯃꯨꯛ ꯇꯧ ꯇꯧꯕꯗꯨꯒꯤꯅꯦ ꯂꯣꯏꯟ ꯀꯥꯎꯈ꯭ꯔꯦꯕ
ꯑꯩꯁꯨ ꯃꯌꯥꯝ ꯇꯧꯋꯦ ꯑꯗꯨꯗꯝ ꯅꯤꯡꯁꯤꯡꯕꯗꯣ ꯍꯥꯢꯗꯤ ꯁꯨꯝ ꯃꯦꯁꯦꯁ ꯊꯥꯒꯤꯕꯥ ꯌꯥꯎꯕꯗꯣ ꯃꯦꯁꯦꯁꯇꯣ ꯀꯛꯇꯕꯤ ꯑꯗꯨꯝ ꯂꯩꯌꯦꯕꯀꯣ ꯅꯪꯗꯤ ꯀꯛ ꯑꯝꯒꯅꯤ ꯑꯗꯨꯅꯅꯤ ꯀꯥꯎꯋꯤꯗꯣ
ꯑꯁ ꯑꯩꯗꯤ ꯎꯝ ꯍꯥꯏꯗꯤ ꯑꯩꯅ ꯒ꯭ꯔꯨꯞꯇ ꯀꯣꯜ ꯑ ꯀꯩꯅꯣ ꯒ꯭ꯔꯨꯞꯇꯌꯦ ꯎꯝ ꯀꯣꯜ ꯀꯣꯜ ꯇꯧꯅꯤꯡꯕꯒꯤ ꯍꯪꯕꯗꯨꯗ ꯃꯣꯏꯅ ꯃꯌꯥꯝ ꯊꯥꯔꯛꯄꯗꯣ ꯑꯗꯨꯗꯒꯤꯁꯨ ꯌꯥꯝꯃꯟꯗꯅ ꯑꯩꯗꯣ ꯊꯝꯕ ꯇꯝꯂꯕ ꯑꯗꯨꯒꯤ ꯂꯣꯏꯟ ꯗꯤꯂꯦꯠ ꯇꯧꯕ
ꯎꯝ ꯑꯩꯒꯤꯗꯤ ꯁꯨꯝ ꯃꯦꯁꯦꯖꯖꯨ ꯁꯨꯝ ꯌꯥꯎꯔꯒ ꯁꯨꯝ ꯂꯩꯒꯤꯕꯗꯣ ꯀꯛꯇꯕ ꯑꯗꯨꯅ ꯑꯗꯨꯝ ꯈꯪꯕꯅꯤꯗ ꯋꯥꯔꯤ ꯃꯈꯩꯗꯣ
ꯑꯩꯗꯤ ꯍꯦꯛꯇ ꯀꯛ ꯀꯛꯊꯠꯄꯤꯅꯤ
ꯎꯝ ꯅꯪꯒꯤꯖꯨ ꯈꯪꯉꯝꯗ꯭ꯔꯥ
ꯍꯨꯝ
ꯅꯪꯒꯤꯁꯨ ꯈꯪꯉꯝꯃꯤꯁꯤꯗꯤ ꯑꯩꯅ
ꯍꯣꯏꯅꯦ ꯈꯡꯕꯨꯗꯤ ꯌꯥꯔꯦꯅꯦ ꯑꯃꯨꯛ ꯑ ꯑꯩꯅ ꯀꯛꯄꯁꯨ ꯑꯃꯨꯛ ꯇꯧꯔꯛꯄꯗꯗꯤ ꯈꯪꯉꯦꯕ
ꯈꯪꯕ꯭ꯔꯅꯦ ꯑꯩꯕ ꯅꯪ ꯅꯪꯕꯨ ꯑꯩ ꯈꯪꯕ꯭ꯔꯅꯦ
ꯈꯪꯗꯦ ꯈꯪꯗꯦ
ꯀꯅꯥ
ꯈꯪꯗꯦ
ꯎꯝ ꯈꯪꯗ꯭ꯔꯗꯤ ꯐꯔꯦꯁꯨ ꯍꯥꯏꯔꯔꯣꯏ
ꯑꯩꯉꯣꯟꯗ ꯃꯩꯇꯩ ꯃꯆꯥ ꯑꯌꯥꯝꯕꯅ ꯃꯩꯇꯩ ꯃꯆꯥ ꯉꯥꯠꯇꯅꯦ ꯀꯣꯜ ꯇꯧꯔꯛꯏꯗꯣ
ꯎꯝ ꯑꯩꯖꯨ ꯃꯩꯇꯩꯅꯤ ꯑꯗꯣ ꯅꯪ ꯉꯁꯤꯗꯤ ꯂꯣꯟꯁꯦ ꯌꯥꯝꯅ ꯀꯩ ꯍꯥꯏꯅꯤ ꯃꯩꯇꯩꯒꯤ ꯇꯥꯏꯞꯇ ꯉꯥꯡꯕꯒꯤ ꯇꯥꯏꯞ ꯇꯧꯕꯋꯥꯅꯦ
ꯍꯥꯟꯅꯗꯤ ꯇꯧꯗꯕ꯭ꯔꯣ
ꯇꯧꯗꯦ ꯍꯥꯟꯅꯗꯤ ꯈꯤꯇꯪ ꯈꯤꯇꯪ ꯅꯣꯏꯒꯤ ꯆꯤꯡꯒꯤ ꯃꯔꯣꯟ ꯆꯪꯉꯦ
ꯑꯗꯨꯗꯤ ꯑꯩ ꯑꯣꯏꯔꯝꯃꯔꯣꯏ
ꯃꯥꯅꯦ ꯃꯥꯅꯦ ꯅꯪꯅꯦ ꯑꯩꯅ ꯈꯪꯉꯤꯗꯨꯗꯤ ꯅꯪꯒꯤ ꯕ꯭ꯔꯗꯔ ꯂꯩꯕ ꯑꯃ ꯃꯥ
ꯑꯗꯨꯗꯤ ꯈꯪꯗꯦꯕꯣ ꯈꯪꯗꯔꯦ
ꯕꯗ꯭ꯔ ꯀ꯭ꯂꯥꯁ ꯇꯦꯟ ꯀꯥꯕ ꯂꯩꯕ ꯅꯪꯒꯤ ꯂꯩꯐꯝꯗꯤ ꯀꯥꯎꯈ꯭ꯔꯦꯗ ꯁꯨꯝ ꯈꯥꯈꯛ ꯅꯤꯡꯁꯤꯡ ꯉꯨꯕꯗꯨꯅꯤꯗ ꯑꯩꯅ ꯔꯤꯀꯣꯜ ꯇꯧꯕ
ꯍꯥꯏꯅꯦ ꯀꯔꯤ ꯏꯟꯖꯥꯡ ꯆꯥꯕꯤꯔꯒꯦ ꯅꯪꯗꯤ
ꯈꯣꯡꯗ꯭ꯔꯨꯝ ꯆꯥꯏ ꯍꯥꯏꯕ ꯅꯪꯗꯤ ꯀꯔꯤ
ꯑꯗꯣ ꯅꯪ ꯉꯁꯤ ꯕꯣꯜ ꯌꯦꯡꯕ꯭ꯔꯣ ꯑꯌꯨꯛꯀꯤꯗꯣ
ꯌꯦꯡꯏ
ꯑꯝ ꯍꯝ
ꯌꯥꯝ ꯊꯤꯅ ꯅꯨꯡꯉꯥꯏ ꯑꯩꯈꯣꯏꯅ ꯀꯥꯈ꯭ꯔꯦ
ꯑ ꯑꯩꯁꯨ ꯑꯁ ꯃꯣꯏꯗꯤ ꯁꯤꯃꯤ ꯀꯥꯔꯤꯅꯦ
ꯀꯥꯔꯦ
ꯅꯛ ꯎ ꯐ꯭ꯔꯥꯟꯁ ꯐ꯭ꯔꯥꯟꯁꯀ ꯑꯥꯔꯖꯦꯟꯇꯤꯅꯥꯒ ꯐꯥꯏꯅꯦꯜꯗ ꯇꯧꯒꯗꯧ ꯃꯥꯜꯂꯦꯕꯣ
ꯎꯝ ꯎꯝ ꯏꯁꯄꯦꯟꯁꯨ ꯂꯤꯡꯉꯅꯦ ꯑꯗꯤ ꯅꯪꯒꯤ ꯀꯩꯅꯣ ꯅꯪꯒꯤꯗꯤ ꯄꯣꯔꯦ
ꯀꯥꯏꯗꯩ ꯄꯣꯕꯅꯣ ꯑꯩꯒꯤꯗꯨ ꯑꯌꯨꯛ ꯁꯥꯟꯅꯩꯗꯨꯗꯤ
ꯑꯣ ꯑꯗꯨꯗꯤ ꯃꯥꯟꯅꯩ ꯃꯥꯟꯅꯩꯅꯦ ꯏꯕꯥꯟꯅꯤ
ꯁꯤꯃꯤꯗ ꯁꯥꯟꯅꯒꯗꯕꯗꯣ ꯀꯅꯥ ꯀꯅꯥꯅꯦꯕ ꯑꯥꯔꯖꯦꯟꯇꯤꯅꯥꯒ ꯀꯅꯥ
ꯏꯪꯂꯦꯟꯗ
ꯏꯪꯂꯦꯟ ꯏꯪꯂꯦꯟꯁꯨ ꯂꯤꯡꯕꯩ ꯂꯤꯡ ꯂꯤꯡꯕꯒ ꯀꯩꯅꯣꯝ ꯇꯧꯈꯤꯗꯥꯏꯅꯦ
ꯂꯤꯡꯑꯦ
ꯂꯤꯡꯉꯁꯨ ꯀꯩꯅꯣꯒ ꯌꯥꯃꯜꯒ ꯍꯜꯂꯟ ꯑꯔꯤ ꯍꯜꯂꯟ ꯍꯥꯏ ꯑꯝꯕꯥꯞ ꯑꯝꯕꯥꯞꯄꯤ ꯃꯣꯏ ꯑꯅꯤ ꯅꯠꯇ꯭ꯔꯣ ꯁꯤꯃꯤ ꯁꯥꯟꯅꯗꯣꯏꯁꯦ
ꯃꯥꯅꯦ
ꯐ ꯐꯥꯔꯕꯅꯦ ꯍꯥꯏꯗꯤ ꯃꯣꯏ ꯑꯅꯤꯁꯤ ꯂꯤꯡꯕꯅꯦꯕ ꯃꯣꯏꯒꯤ ꯇꯤꯝꯗꯨꯁꯨ
ꯏꯪꯂꯦꯟꯁꯨ ꯂꯤꯡꯉꯤꯁꯤꯗꯤ ꯀꯩꯅꯣꯁꯨ ꯌꯥꯎꯔꯤ ꯍꯦꯟꯅꯔꯤꯏꯁꯨ ꯌꯥꯎꯔꯤ ꯑꯗꯒꯤ ꯍꯦꯟꯔꯤ ꯀꯦꯟ ꯑꯗꯒꯤ ꯕꯤꯂꯤꯡꯍꯥꯝ ꯍꯥꯏꯗꯅ ꯑꯃꯁꯨ ꯌꯥꯎꯔꯤ ꯑꯩꯈꯣꯏꯗꯤ ꯕꯣꯟ ꯌꯥꯝ ꯌꯥꯡꯉꯤꯅꯦ ꯑꯩꯈꯣꯏꯒꯤꯗꯤ ꯌꯥꯡꯗꯦ ꯕꯣꯟꯁꯦ
ꯈꯪꯗꯦ ꯑꯁ ꯑꯥꯔꯖꯦꯟꯇꯤꯅꯥ ꯐꯥꯏꯅꯦꯜꯗ ꯀꯥꯔꯥꯗꯤ ꯐꯅꯤꯗ ꯇꯧꯕꯥ
ꯑꯩꯈꯣꯏꯒꯤꯁꯨ ꯃꯤꯁꯦ ꯑꯉꯥꯡ ꯌꯥꯝ ꯂꯩꯌꯦꯕꯀꯣ ꯕꯦꯟꯁꯇ ꯐꯝꯃꯒ
ꯎꯝ
ꯕꯣꯜ ꯐꯖ ꯐꯖꯕ ꯑꯍꯩ ꯑꯍꯩꯕ ꯕꯣꯜ ꯌꯥꯝ ꯌꯥꯡꯕ ꯑꯗꯨ ꯃꯣꯏꯅ ꯊꯥꯗꯣꯛꯇꯕ ꯍꯥꯟꯅꯒꯤ ꯑꯔꯤꯕꯈꯩꯗꯣ ꯁꯨꯝ ꯊꯥꯗꯣꯛꯑ ꯊꯝꯕ
ꯎꯝ ꯃꯥꯅꯦ
ꯑꯗꯨꯒꯤꯅꯤꯗ ꯌꯥꯝ ꯌꯥꯎꯔꯤ ꯑꯩꯈꯣꯏꯒꯤꯁꯨ ꯑꯍꯩꯕ ꯅꯤꯀꯣꯄꯥꯥꯁ ꯀꯥꯏꯗꯅ
ꯎꯝ ꯍꯪ ꯇꯛ
ꯅꯤ ꯅꯤꯀꯣꯄꯥꯁ ꯌꯥꯝ ꯌꯥꯎꯔꯤꯗ ꯑꯩꯈꯣꯏꯒꯁꯨ ꯊꯥꯗꯣꯛꯇꯕꯩꯅꯤꯗ
ꯑꯝ ꯃꯦ ꯃꯣꯏꯒꯤꯁꯨ ꯀꯩꯅꯣ ꯑꯔꯣꯏ ꯎꯝ ꯃꯦꯠꯁꯇꯣ ꯑꯔꯣꯏꯕ ꯑꯣꯏꯕꯅꯤꯅ ꯂꯥꯁ ꯃꯦꯠꯁ ꯑꯣꯏꯕꯅꯤꯅ ꯃꯣꯏꯁꯨ ꯊꯥꯗꯣꯔꯛꯏ ꯑꯣꯏꯔꯝꯅꯤ ꯀꯣꯜ
ꯎꯝ ꯅꯠꯇꯦ ꯃꯣꯏꯒꯤꯗꯤ ꯍꯥꯟꯅꯒꯤ ꯁꯥꯟꯅꯕꯗꯣ ꯑꯗꯨꯝ ꯂꯥꯏꯟ ꯑꯞꯇꯣ ꯍꯥꯟꯅꯒꯤꯗꯣ ꯑꯗꯨꯝ ꯇꯧꯔꯦ ꯂꯩꯔꯦ ꯁꯥꯟꯅꯕꯗꯁꯨ ꯑꯗꯨꯝ ꯑꯗꯨꯒꯤ ꯂꯥꯏꯅ ꯑꯞꯇꯣ ꯑꯗꯨꯃꯥꯏꯅ ꯑꯗꯨꯝ ꯇꯧꯋꯦ
ꯑꯅꯧ ꯑꯅꯧꯕꯗꯣ ꯊꯥꯎ ꯇꯣꯛꯑꯗꯤ ꯐꯕ
ꯕꯣꯟꯗꯤ ꯊꯣꯏꯈ꯭ꯔꯦ ꯄꯩꯁꯥꯗꯤ ꯃꯥꯡꯍꯧꯔꯦꯌꯦ
ꯀꯃꯥꯏꯅ ꯃꯥꯡꯉꯤꯕ
ꯊꯣꯏꯒꯅꯦ ꯊꯥꯕ ꯅꯥꯏꯟꯇꯤ ꯃꯤꯅꯤꯠꯁꯇ ꯑꯗꯨ ꯅꯥꯏ ꯇꯤ ꯃꯤꯅꯠꯇ ꯗꯣꯔ ꯇꯥꯒ꯭ꯔꯦꯅ ꯅꯪ ꯍꯧꯖꯤꯛ ꯀꯩ ꯀꯩ ꯇꯣꯏꯅꯣ
ꯍꯧꯖꯤꯛꯂꯣ
ꯎꯝ
ꯀꯩꯁꯨ ꯇꯧꯗꯦꯗ ꯑꯁ ꯑꯩꯗꯤ ꯋꯥꯔꯤ ꯁꯥꯟꯅꯩꯁꯤꯗꯤ
ꯎꯝ ꯑꯩꯅ ꯍꯥꯏꯕꯗꯤ ꯁꯨꯝ ꯂꯩꯗꯅ ꯂꯥꯏꯔꯤꯛ ꯑꯃꯥ ꯑꯃꯥ
ꯎꯝꯍꯨꯝ ꯇꯧꯗꯦꯗ ꯇꯧꯗꯦꯗ
ꯎꯝ ꯑꯩꯉꯣꯟꯗꯗꯤ ꯍꯥꯏꯈ꯭ꯔꯕꯅꯤ ꯀꯥꯎꯒꯤꯕꯩꯅꯦ
ꯑꯗꯣ ꯉꯁꯤꯗꯤ ꯁꯟꯗꯦꯅꯤꯅ ꯀꯗꯥꯏꯗꯥꯏ ꯆꯠꯇꯣꯏꯅꯣ
ꯁꯟꯗꯦꯁꯤꯔꯣ ꯈꯪꯗꯦꯗ ꯕꯣꯔꯗꯤꯡꯗ ꯂꯩꯕꯅꯤꯅ
ꯕꯣꯔꯗꯤꯡꯗ
ꯎꯝ ꯑꯩꯗꯤ
ꯅꯪ ꯎꯝ ꯑꯩꯖꯤ ꯇꯥꯒ꯭ꯔꯥꯕ꯭ꯔꯣ ꯑꯩ ꯋꯥꯔꯤ ꯁꯥꯟꯅꯕ ꯕꯣꯔꯗꯤꯡꯗ ꯍꯣꯁꯇꯦꯜꯗ ꯂꯩꯕ ꯀꯩꯅꯣ ꯑꯥ ꯋꯥꯔꯗꯦꯟ ꯑꯣꯏꯅ
ꯑꯣ
ꯅꯤꯡꯁꯤꯡꯗꯦ
ꯀꯥꯎꯔꯦꯗ
ꯀꯥꯎꯔꯝꯒꯅꯤ ꯅꯪꯒꯤ ꯕ꯭ꯔꯦꯟꯗꯣ ꯅꯨꯄꯥ ꯃꯌꯥꯝ ꯀꯣꯜ ꯇꯧꯔꯛꯄ꯭ꯔꯕ
ꯇꯧꯔꯛꯑꯦꯗ
ꯑꯗꯨ ꯂꯣꯏ ꯀꯥꯎꯈ꯭ꯔꯕ
ꯈꯪꯗꯦ ꯁꯨꯝ ꯃꯣꯏꯅꯅꯦ ꯑꯩ ꯑꯗꯨꯅꯦ ꯑꯗꯥꯅꯦ ꯍꯥꯏꯔꯒ ꯑꯩꯗꯤ ꯑꯗꯨꯝ ꯍꯦꯛꯇ ꯀꯥꯎꯋꯦ ꯍꯥꯏꯗꯤ ꯀꯔꯥꯎꯀꯞ ꯀꯔꯝ ꯀꯔꯝꯕꯅꯣꯁꯨ ꯀꯥꯎꯋꯦꯕ ꯑꯃꯣꯏꯅ ꯑꯃꯨꯛ ꯍꯥꯏꯔꯗꯤ ꯃꯨ ꯅꯤꯡꯁꯤꯡꯉꯛꯄꯗꯣ
ꯎꯝ ꯑꯩ ꯅꯤꯡꯁꯤꯡꯗ꯭ꯔꯦ ꯑꯗꯨꯗꯤ ꯅꯥ ꯋꯥꯔꯗꯦꯟ ꯑꯣꯏꯕ ꯕꯣꯔꯗꯤꯡꯗ ꯂꯩꯕ ꯅꯪ ꯁꯦꯅꯕ
ꯀꯥꯎꯒ꯭ꯔꯦ ꯀꯥꯎꯒ꯭ꯔꯦ
ꯀꯔꯤꯒꯤ ꯅꯁꯛ ꯑꯗꯨꯛ ꯐꯖꯔꯒ ꯑꯗꯨꯛ ꯊꯨꯅ ꯀꯥꯎꯕ
ꯖꯥꯗ꯭ꯔꯦ ꯀꯣꯛꯁꯦ ꯖꯥꯗ꯭ꯔꯦ
ꯎꯝ ꯃꯁꯛꯇ ꯉꯥꯏꯔꯦ ꯅꯪ ꯐꯖꯔꯤꯁꯦ ꯑꯗꯨꯗꯤ
ꯏꯁ ꯊꯤꯕꯅꯦꯍꯦ
ꯊꯤꯗꯦ ꯊꯤꯗꯦ ꯅꯪꯒꯤ ꯐꯣꯇꯣ ꯎꯔꯤꯁꯤꯗꯤ
ꯏꯃꯥꯏ ꯑꯩꯗꯤ ꯉꯁꯤꯖꯦ ꯀꯣꯏꯊꯣꯛꯎꯒꯦ ꯇꯧꯕꯅꯤꯅꯦ
ꯀꯥꯏꯗ
ꯕꯖꯥꯔꯗ ꯈꯣꯏ ꯅꯦꯅꯦ ꯑꯃ ꯗꯨꯀꯥꯟ ꯐꯝꯃꯦꯕ ꯃꯥꯒꯤꯗꯨꯗ ꯆꯠꯂꯒ ꯐꯤꯔꯣꯜ ꯌꯦꯡꯉꯨꯁꯤꯔ ꯇꯧꯕ
ꯑꯣ ꯀꯅꯥ ꯆꯠꯇꯨꯏꯕ ꯅꯪꯒꯤ ꯃꯔꯨꯞꯀ
ꯑꯩꯒꯤ ꯆꯤꯠ ꯏꯆꯦꯒ ꯈꯔ ꯑꯃꯥꯟꯅꯕꯤ ꯃꯣꯏꯒ
ꯑꯣ
ꯉꯁꯤꯗꯤ ꯁꯟꯗꯦꯅꯤꯅ ꯆꯠꯂꯨꯁꯦ ꯇꯧꯕꯅꯤꯗ ꯑꯩꯅ ꯁꯟꯗꯦ ꯈꯨꯗꯤꯡꯗ ꯕꯖꯥꯔ ꯊꯣꯛꯀꯦ ꯊꯣꯛꯀꯦ ꯇꯧꯔꯗꯤ ꯅꯣꯡ ꯍꯦꯛꯇ ꯃꯪꯕ꯭ꯔꯥ ꯅꯠꯇ꯭ꯔꯒ ꯅꯣꯡ ꯆꯨꯕ꯭ꯔꯥ ꯑꯃ ꯍꯦꯛꯇ ꯇꯧꯋꯦꯕ ꯉꯁꯤꯁꯨ ꯇꯧꯔꯤꯁꯤꯅꯤ
ꯅꯣꯡ ꯆꯨꯕ ꯑꯗꯨꯗ
ꯍꯧꯖꯤꯛꯇꯤ ꯆꯨꯔꯦ ꯑꯌꯨꯛꯇꯗꯤ ꯆꯨ ꯍꯧꯖꯤꯛꯇꯤ ꯃꯪꯉ ꯂꯩ
ꯃꯪꯕꯖꯤꯅ ꯅꯨꯡꯉꯥꯏꯇ꯭ꯔꯣ ꯁꯥꯗꯕꯗꯣ ꯁꯥꯔꯒ ꯆꯠꯄ ꯅꯨꯡꯉꯥꯏꯕ꯭ꯔꯅꯦ
ꯑꯗꯨ ꯃꯪꯕꯅ ꯅꯨꯡꯉꯥꯏꯔꯦꯗ
ꯎꯝ
ꯑꯗꯣ ꯑꯃꯨꯛ ꯍꯣꯔꯦꯟ ꯕꯖꯥꯔ ꯆꯠꯅꯤꯅ ꯊꯣꯛꯂꯛꯑꯒ ꯑꯃꯨꯛ ꯅꯣꯡ ꯇꯥꯔꯛꯑꯗꯤꯅ
ꯅꯪ ꯅꯔꯣꯟꯖꯦ ꯌꯥꯝ ꯁꯦꯡꯉꯤꯗ ꯃꯩꯇꯩ ꯃꯥꯜꯂꯤꯗ ꯁꯨꯝ ꯋꯥꯔꯤ ꯁꯥꯟꯅꯕ ꯀꯥꯟꯗ
ꯅꯠ ꯑꯩ ꯃꯩꯇꯩ ꯅꯠꯇꯦꯍꯦ
ꯈꯪꯉꯤ ꯅꯪ ꯃꯩꯇꯩ ꯅꯠꯇꯦ ꯑꯗꯨꯏꯁꯨ ꯁꯨꯝ ꯁꯦꯡꯉꯦ ꯍꯥꯏꯕꯅꯤꯗ ꯃꯩꯇꯩꯒꯤ ꯇꯥꯏꯞ ꯇ ꯉꯥꯡꯉꯦꯕ ꯃꯔꯣꯟꯗꯣ ꯅꯧꯕꯗꯣ
ꯑꯩꯉꯣꯟꯗ ꯁꯨꯃꯥꯏꯅ ꯃꯤ ꯂꯣꯏꯅ ꯍꯥꯏꯅꯩꯅꯦ ꯅꯪ ꯃꯩꯇꯩ ꯃꯥꯜꯂꯤ ꯃꯩ ꯇꯩ ꯃꯥꯜꯂꯦꯗ ꯁꯛ ꯁꯛꯁꯨ ꯈꯔ ꯃ ꯁꯛꯁꯨ ꯈꯔ ꯈꯔ ꯃꯩꯇꯩ ꯃꯥꯂꯦꯌꯦ
ꯎꯝ ꯎꯝ ꯃꯥꯟꯒꯅꯤ ꯅꯪꯒꯤ ꯄ꯭ꯔꯣꯐꯥꯏꯜꯗꯣ ꯅꯪꯒꯤ ꯄ꯭ꯔꯣꯐꯥꯏꯜ ꯄ꯭ꯔꯣꯐꯥꯏꯜꯗꯨꯗ ꯂꯣꯏꯅ ꯉꯥꯎꯔꯝꯃꯅꯤ ꯑꯗꯨꯅꯅꯦ ꯈꯪꯗꯦꯗ ꯅꯪꯒꯤ ꯏꯁꯇꯥꯜꯒ ꯇꯧꯔꯒ ꯄꯣꯁ ꯇꯧꯕꯗꯣ ꯂꯥꯏꯠꯀ ꯊꯥꯖꯤꯜꯂꯒ ꯒ꯭ꯂꯣꯒ ꯀꯥꯍꯟꯕꯗ
ꯀꯥꯕꯅꯦ ꯀꯥꯕꯅꯦ
ꯅꯪ ꯒꯦꯖ꯭ꯋꯦꯁꯟ ꯂꯣꯏꯒ꯭ꯔꯦ
ꯍꯥꯥ
ꯒ꯭ꯔꯦꯖ꯭ꯋꯦꯁꯟ ꯂꯣꯏꯒ꯭ꯔꯦ
ꯂꯣꯏꯗ꯭ꯔꯤꯌꯦ
ꯇꯝꯃꯤꯕ
ꯎꯝ
ꯀꯥꯎꯔꯦꯗ ꯃꯔꯛ ꯃꯔꯛꯇ ꯅꯪꯒꯤ ꯕ꯭ꯔꯗꯔ ꯈꯛꯇ ꯉꯥꯏꯔꯦ ꯑꯩꯅ ꯅꯤꯡꯁꯤꯡꯉꯤꯁꯦ ꯀ꯭ꯂꯥꯁ ꯇꯦꯟ ꯀꯥꯕ ꯅꯪ ꯕ꯭ꯔꯗꯔ ꯑꯃꯒ ꯂꯩꯃꯤꯟꯅꯩ
ꯅꯪꯁꯨ ꯅꯨꯄꯤ ꯃꯌꯥꯝ ꯀꯣꯜ ꯋꯥꯔꯤ ꯁꯥꯟꯅꯕꯗꯩ ꯀꯥꯎꯔꯝꯃꯅꯤ
ꯑꯗꯨ ꯁꯥꯟꯅꯔꯁꯨꯀꯣ ꯑꯩꯅ ꯁꯥꯟꯅꯒꯤꯕꯁꯤꯡꯗꯣ ꯍꯜꯂꯒ ꯇꯧꯕ ꯀꯥꯟꯗ ꯂꯣꯏ ꯅꯤꯡꯁꯤꯡꯉꯦꯕ ꯄꯨꯂꯞ ꯅꯤꯡꯁꯤꯡꯗ꯭ꯔꯁꯨꯅꯦ ꯈꯤꯖꯤꯛ ꯈꯤꯖꯤꯛ ꯂꯣꯏ ꯅꯤꯡꯁꯤꯡꯕꯔꯥ
ꯅꯣꯏꯗꯅꯤꯗ ꯀꯥꯎꯕ ꯅꯨꯄꯥꯗꯤ ꯑꯗꯨꯝ ꯅꯤꯡꯁꯤꯡꯕꯅꯦ
ꯅꯣꯏ ꯅꯨꯄꯤꯗꯅꯤ ꯀꯥꯎꯕ
ꯑꯁ ꯈꯪꯉꯦ
ꯁꯤꯒꯤꯁꯦ ꯌꯥꯎꯕꯗꯒꯤ ꯁꯤꯒꯤ ꯑꯩꯖꯦ ꯋꯥ ꯉꯥꯡꯕ ꯍꯩꯇꯕꯅꯦꯕ ꯁꯤꯒꯤꯁꯦ ꯌꯥꯎꯕꯗꯒꯤ ꯐꯖꯅ ꯍꯩꯈ꯭ꯔꯦ
ꯍꯧꯖꯤꯛꯗꯤ ꯍꯩꯔꯕꯣ